ꯑ ꯇꯥꯏꯌꯦ
ꯎꯝ ꯇꯥꯔꯦ ꯀꯩꯗꯧꯔꯤꯒꯦ
ꯀꯩꯁꯨ ꯇꯧꯗꯦꯗ ꯐꯣꯟ ꯌꯦꯡꯉꯒ ꯐꯝꯃꯒ ꯑꯗꯨꯝ ꯂꯩꯌꯦ ꯅꯪꯗꯤ
ꯑꯩꯁꯨꯅꯦ ꯑꯩꯁꯨ ꯐꯣꯟ ꯇꯧꯔꯒ ꯍꯤꯞꯄꯒ ꯂꯩ ꯆꯥꯛꯇꯤ ꯁꯥꯔꯕꯣ
ꯍꯣꯏ ꯆꯥꯛ ꯆꯥꯊꯣꯛꯑꯒ ꯂꯩꯕꯅꯦ ꯅꯪꯗꯤ
ꯑꯗꯨ ꯆꯁꯥꯔꯦ
ꯀꯩ ꯌꯦꯦꯟꯖꯥꯡ ꯑꯣ
ꯁꯒꯔꯤ ꯁꯥꯏ
ꯍꯥꯎꯔꯤꯅꯦ ꯍꯟꯗꯛꯇꯤ ꯁꯧꯒ꯭ꯔꯤ ꯃꯇꯝꯅꯤꯅꯀꯣ
ꯎꯝ ꯍꯥꯎ ꯍꯥꯎꯕꯨꯗꯤꯤ ꯍꯋꯦ ꯑꯗꯨ ꯁꯃꯥꯟꯂꯁꯨ ꯆꯥꯡꯗꯦꯟ
ꯍꯣꯏ ꯑꯗꯨꯁꯨ ꯆꯨꯝꯃꯦ ꯑꯗꯨ ꯊꯧꯒ꯭ꯔꯤ ꯌꯦꯟꯁꯥꯡꯗꯀꯣ ꯀꯥꯡꯉꯧꯒꯨꯝꯕ ꯑꯃ ꯌꯥꯎꯔꯗꯤ ꯑꯩꯗꯤ ꯆꯥꯛ ꯌꯥꯝ ꯆꯥꯏ
ꯎꯝ ꯆꯥꯛ ꯆꯪ ꯃꯅꯦ ꯆꯒꯔꯤꯁꯦ
ꯍꯣꯏ
ꯅꯣꯏꯗꯤ ꯀꯩ ꯌꯦꯟꯁꯥꯡ ꯆꯥꯔꯒꯦ
ꯑꯃꯗꯤ ꯍꯋꯥꯏ ꯑꯁꯥꯡꯕꯗꯣ
ꯑꯥ
ꯑꯗꯣ ꯆꯝꯐꯨꯠ ꯑꯃꯅꯦ ꯑꯗꯨꯒ ꯌꯦꯔꯨꯝ ꯀꯥꯡꯉꯧ ꯑꯃꯒ
ꯎꯝ ꯍꯔꯅꯦ
ꯍꯣꯏ ꯍꯟꯖꯥꯡꯗ ꯅꯪ ꯀꯩꯀꯩ ꯃꯊꯦꯜ ꯄꯥꯝꯒꯦ
ꯑꯁ ꯑꯁꯤ ꯄꯥꯝꯃꯤ ꯍꯥꯏꯅꯤꯡꯉꯥꯏ ꯂꯩꯇꯦ ꯑꯗꯨꯝ ꯆꯥꯅꯤꯡꯕ ꯃꯇꯝꯗ ꯇꯤꯕꯒ ꯄꯥꯝꯕ ꯉꯥꯇꯅꯦ
ꯑꯩꯗꯤ ꯀꯥꯡꯁꯣꯏꯗꯒꯤꯗꯤ ꯑꯩꯗꯤ ꯆꯝꯐꯨꯠ ꯍꯦꯟꯅ ꯄꯥꯝꯃꯦ ꯆꯝꯐꯨꯠꯀ ꯀꯣ ꯀꯥꯡꯉꯥꯎ ꯑꯃ ꯍꯒꯂꯛꯦꯗꯤ ꯑꯩꯗꯤ ꯆꯥꯛ ꯌꯥꯝ ꯆꯥꯏꯌꯦ
ꯑꯗꯨꯁꯨ ꯀꯨꯏꯅ ꯆꯥꯃꯜꯂꯗꯤ ꯌꯦꯟꯖꯥꯡ ꯍꯥꯎꯕꯗꯣ ꯅꯤꯡꯁꯤꯡꯉꯤꯅꯦ
ꯍꯣꯏ ꯉꯁꯤꯗꯤ ꯂꯥꯏꯁꯪ ꯆꯠꯇꯕ꯭ꯔꯣ
ꯑꯩꯈꯣꯏꯁꯦ ꯍꯣꯏ ꯆꯠꯇ꯭ꯔꯦ
ꯑꯣ ꯌꯨꯝꯗ ꯂꯩꯗꯣꯏꯔꯣ
ꯍꯣꯏ ꯌꯨꯝꯗ ꯑꯗꯨꯝ ꯂꯩꯔꯒꯦ
ꯑꯁ ꯑꯩꯈꯣꯏꯗꯤꯀꯣ
ꯎꯝ
ꯅꯣꯡꯃꯥꯏꯖꯤꯡ ꯅꯨꯃꯤꯠ ꯑꯁꯦ ꯏꯃꯥꯟꯅꯕꯤꯁꯤꯡꯒ ꯈꯨꯟ ꯗꯗꯤ ꯑꯗꯨꯝ ꯄꯨꯜꯂꯒ ꯁꯤꯡꯖꯨꯒ ꯆꯥꯟꯅꯔꯒ ꯑꯗꯨꯝ ꯄꯨꯜꯂꯦꯉꯥꯏꯖꯤꯡ ꯅꯨꯃꯥꯏꯖꯤꯡ ꯅꯨꯃꯤꯃꯦꯁꯦ
ꯑ ꯑꯗꯨ ꯑꯗꯨ ꯅꯅꯨꯡꯉꯥꯏꯕꯅꯦ
ꯑꯣꯏꯣꯏ
ꯑꯩꯈꯣꯏꯗꯤ ꯍꯣꯏ ꯍꯈꯣꯏꯗꯤ ꯄꯨꯟꯐꯝꯁꯨ ꯂꯩꯇ꯭ꯔꯦ ꯆꯠꯊꯣꯛꯄꯁꯨ ꯂꯩꯇ꯭ꯔꯦ ꯑꯉꯥꯡ ꯂꯩꯕꯒ
ꯑꯣ ꯑꯣ ꯑꯩꯗꯤ ꯂꯦꯛꯁꯥꯕꯤꯔꯅ
ꯆꯥꯕꯤ ꯑꯣꯏꯍꯤꯗꯔꯦ
ꯃꯧꯁꯤꯡꯁꯨ ꯅꯨꯡꯉꯥꯏꯔꯝꯅꯤꯗ ꯅꯣꯡꯃꯥꯏꯖꯤꯡ ꯅꯨꯃꯤꯠꯇꯗꯤ ꯊꯕꯛ ꯇꯧꯗ ꯕꯅꯤꯅ ꯈꯔ ꯑꯗꯨꯝ
ꯖꯤꯤꯡ ꯅꯠꯇ꯭ꯔꯁꯨ ꯑꯗꯨꯝ ꯊꯕꯛꯇꯤ ꯇꯧꯗ꯭ꯔꯦ ꯑꯗ ꯑꯉꯥꯡ ꯁꯦꯟꯅꯕ ꯈꯛꯇꯪ ꯑꯣꯏꯔꯦ
ꯑꯣ ꯑꯉꯥꯡ ꯀꯌꯥꯝ ꯆꯥꯎꯔꯒꯦ
ꯁꯥꯎꯗ꯭ꯔꯦꯗ ꯆꯍꯤ ꯑꯍꯨꯝꯒ ꯆꯍꯤ ꯆꯍꯤ ꯑꯍꯨꯝ ꯃꯈꯥꯏꯒ ꯃꯇꯥꯡ ꯑꯣꯏꯔꯤ ꯑꯉꯥꯡ ꯌꯥꯝ ꯑꯣꯏꯔꯤ
ꯑꯣ ꯑꯣ ꯃꯆꯤꯡ ꯌꯥꯝ ꯍꯩꯒꯠꯂꯛꯄ ꯃꯇꯝꯅꯤꯅꯦ
ꯈꯪꯗꯦ ꯃꯔꯣꯟꯁꯦ ꯁꯨꯕꯣꯏ ꯁꯨꯗꯕꯣꯏ ꯑꯗꯨꯝ ꯁꯦꯡꯗꯕ
ꯑꯗꯨꯒꯨꯝꯕ ꯃꯇꯝꯗꯨꯗ ꯑꯃꯨꯛ ꯃꯨꯛ ꯌꯥꯝ ꯁꯦꯡꯅ ꯍꯥꯏꯔꯛꯄꯗ ꯌꯥꯝ ꯅꯨꯡꯁꯤ ꯁꯤꯕꯅꯦ
ꯑꯣ ꯍꯣꯏ ꯃꯔꯛ ꯃꯔꯛꯇꯗꯤ ꯇꯥꯑꯦ
ꯎꯝ ꯑꯃꯈꯛꯇ ꯉꯥꯏꯔꯤꯕꯣ
ꯑꯅꯤ ꯁꯨꯔꯦ
ꯑꯣ ꯍꯟꯗꯛꯇꯤ ꯑꯁ ꯅꯣꯡꯃꯥꯏ ꯈꯨꯟꯗ ꯂꯩꯕ ꯃꯇꯝꯗꯗꯤꯀꯣ ꯅꯣꯡꯃꯥꯏꯖꯤꯡꯁꯦ ꯂꯩꯕ ꯌꯥꯝ ꯅꯨꯡꯉꯥꯏꯕꯅꯦꯕ ꯏꯃꯥꯟꯅꯕꯤꯁꯤꯡꯒ
ꯎꯝ ꯈꯨ ꯈꯨꯟꯗ ꯂꯩꯕ꯭ꯔꯥ ꯑꯗꯨꯝ
ꯑꯩ ꯍꯟꯗꯛ ꯍꯧꯖꯤꯛꯇꯤ ꯈꯨꯟꯗ ꯂꯩꯇꯦ
ꯎꯝ
ꯍꯧꯖꯤꯛꯀꯥꯟꯗꯤꯀꯣ ꯈꯨꯟꯗ ꯂꯩꯔꯁꯨ ꯁꯨ ꯂꯩꯕ ꯅꯨꯡꯉꯥꯏꯇꯦ ꯍꯥꯏꯕꯗꯤ ꯏꯃꯥꯟꯅꯕꯤꯁꯤꯡꯁꯨ ꯂꯣꯏꯅ ꯈꯨꯟꯗ ꯂꯩ ꯂꯩꯇꯔꯕꯀꯣ ꯂꯣꯏꯅ ꯃꯄꯥꯟꯗ ꯊꯕꯛ ꯇꯧꯕ ꯂꯥꯏꯔꯤꯛ ꯇꯝꯕ ꯆꯠꯅꯈ꯭ꯔꯕꯅꯤꯅ ꯂꯥꯛꯑꯁꯨ ꯅꯨꯡꯉꯥꯏꯇ꯭ꯔꯦ ꯍꯟꯗꯛꯇꯤ
ꯂꯩꯕ ꯅꯨꯡꯉꯥꯏꯇꯕ ꯃꯇꯝꯅꯤꯅꯦ
ꯍꯣꯏ ꯎꯝ ꯀꯨꯝꯍꯩꯒꯨꯝꯕ ꯂꯩꯕꯗ ꯈꯛꯇ ꯅꯨꯡꯉꯥꯏꯌꯦ ꯄꯨꯟꯅ ꯂꯥꯛꯄ ꯃꯇꯝꯗꯣ
ꯁꯨꯇ ꯑꯣꯏꯕ ꯀꯥꯟꯗ ꯀꯣꯏ ꯆꯠꯊꯣꯛꯑꯣ ꯂꯩꯁꯥꯕꯤꯁꯤꯡꯗꯤ
ꯍꯣꯏ ꯑꯩꯈꯣꯏ ꯀꯣꯏꯅꯕꯀꯣ ꯄ꯭ꯔꯣꯒ꯭ꯔꯥꯝꯗꯤ ꯑꯗꯨꯝ ꯁꯤꯜꯂꯦꯕ ꯑꯗꯨꯒ ꯊꯣꯛꯇꯤ ꯁꯨꯡ ꯊꯣꯛꯇꯕ ꯋꯥꯔꯤꯗꯤ ꯋꯥꯔꯤ ꯁꯥꯕꯒꯤꯗꯤ ꯑꯗꯨꯝ ꯌꯥꯝꯕꯅꯦ ꯒ꯭ꯔꯨꯞꯇꯀꯣ ꯂꯣꯏ ꯁꯥꯕ ꯂꯣꯏꯕꯤꯔꯅꯦꯕꯀꯣ ꯑꯗꯨꯒ ꯑꯃ ꯁꯪꯒꯅꯤ ꯍꯣꯏ ꯑꯃ ꯁꯪꯉꯦ ꯍꯥꯏꯔꯒꯅꯤ ꯑꯃ ꯑꯃꯨꯛ ꯁꯪꯗꯦ ꯍꯥꯏꯔꯛꯀꯅꯤ ꯑꯁ ꯃꯤ ꯌꯥꯝꯕꯁꯤꯁꯨ ꯋꯥ ꯌꯥꯝ
ꯑꯗꯨꯗꯅꯦ ꯑꯁ ꯆꯠꯊꯣꯛꯑꯣ ꯀꯣꯏꯌꯣ ꯂꯩꯁꯥꯔꯤꯉꯩꯗ ꯃꯧ ꯑꯣꯏꯔꯀꯥꯟꯗ ꯀꯣꯏꯅꯤꯡꯉꯁꯨꯀꯣ ꯎꯄꯥꯏ ꯂꯩꯇꯕꯅꯦ
ꯍꯣꯏ ꯏꯅꯤꯡꯇꯝꯅ ꯆꯠ ꯆꯄꯗꯤ ꯈꯔ ꯋꯥꯏꯔꯅꯤ ꯀꯣ
ꯋꯥꯔꯦ ꯈꯔ ꯈꯛꯇꯪ ꯅꯠꯇ꯭ꯔꯦ ꯋꯥꯔꯦ
ꯑꯩꯈꯣꯏꯗꯤ ꯄꯥꯟꯗ꯭ꯔꯤꯕꯅꯤꯅ ꯈꯪꯗ꯭ꯔꯤꯕ
ꯎꯝ ꯅꯨꯉꯥꯏꯅ ꯂꯩꯊꯣꯛꯑꯣ
ꯑ
ꯉꯁꯤꯗꯤ ꯑꯗꯨꯝ ꯐ꯭ꯔꯤꯗ ꯂꯩꯔꯅꯤ
ꯍꯣꯏ ꯉꯁꯤꯗꯤ ꯌꯨꯝꯗ ꯑꯗꯨꯝ ꯂꯩꯒꯅꯤ ꯆꯊꯣꯛ ꯍꯟꯗꯛ ꯍꯟꯗꯛꯇꯤ ꯌꯨꯝꯗ ꯑꯗꯨꯝ ꯂꯩꯌꯦ ꯑꯩꯁꯨ ꯑꯩꯈꯣꯏꯗꯣ ꯑꯦꯛꯖꯥꯝ ꯂꯩꯕꯅꯦꯕ ꯑꯗꯣ ꯁ꯭ꯀꯨꯜꯒꯤ ꯑꯦꯛꯖꯥꯝꯗꯣ ꯄꯣꯁꯄꯣꯟ ꯇꯧꯈꯤꯕꯀꯣ
ꯎꯝ ꯍꯨꯝ
ꯑꯗꯨꯒꯤ ꯑꯗꯨꯒꯤ ꯅꯣꯠ ꯑꯗꯨꯒꯤ ꯃꯣꯏꯒꯤ ꯍꯥꯏꯔꯛꯄꯗꯣ ꯉꯥꯏꯔꯒ ꯌꯨꯝꯗ ꯑꯗꯨꯝ ꯂꯩꯌꯦꯗ
ꯎꯝ ꯅꯊꯟꯗ ꯂꯩꯕ꯭ꯔꯥ ꯏꯃꯨꯡ ꯄꯨꯂꯞ ꯂꯩꯕ꯭ꯔꯥ ꯅꯣꯏꯒꯤꯁꯦ
ꯑꯩꯗꯤ ꯑꯩꯗꯤ ꯀꯩꯅꯣ ꯂꯩꯕꯅꯤ ꯑꯩꯗꯤ ꯈꯨꯟꯗ ꯂꯩꯇꯕꯒꯤꯀꯣ ꯂꯥꯏꯔꯤꯛ ꯇꯝꯕꯒꯤ ꯕꯖꯥꯔꯗ ꯂꯩꯕꯒꯤ ꯏꯊꯟꯇ ꯂꯩꯌꯦ ꯏꯃꯥꯟꯅꯕꯤꯁꯤꯡ ꯂꯩꯑꯦ ꯑꯇꯣꯞꯄ ꯀꯥꯗ
ꯑꯥ ꯍꯟꯗꯛꯇꯤ ꯀꯩꯀꯩ ꯀꯩ ꯀꯔꯤ ꯌꯦꯟꯁꯥꯡ ꯑꯗꯨꯝ ꯆꯥꯟꯅꯔꯤꯒꯦ ꯅꯣꯏꯗꯤ
ꯍꯟꯗꯛꯇꯤ ꯀꯥꯂꯦꯟꯁꯨ ꯑꯣꯏꯕꯅꯤꯅꯀꯣ ꯌꯥꯝ ꯀꯔꯤ ꯆꯥꯅꯤꯡꯕ꯭ꯔꯥ ꯈꯪꯗꯦꯕ ꯑꯃ ꯆꯥꯔꯁꯨ ꯑꯃꯨꯛ ꯑꯃ ꯍꯦꯟꯅ ꯍꯥꯎꯒꯗꯕ ꯑꯃꯨꯛ ꯃꯥꯟꯕ ꯑꯗꯨꯃꯥꯏꯅ ꯇꯧꯋꯦꯕ ꯆꯝꯐꯨꯠ ꯆꯥꯏ ꯑꯃꯨꯛ ꯁꯧꯒ꯭ꯔꯤ ꯆꯥꯏꯌꯦ ꯑꯃꯨꯛ ꯍꯋꯥꯏ ꯑꯁꯥꯡꯕ ꯆꯝꯐꯨꯠ ꯀꯨꯝꯕ ꯑꯃꯨꯛ ꯆꯥꯅꯤꯡꯉꯦ ꯑꯥꯗꯨꯃꯥꯏ ꯇꯧ ꯑꯗꯨꯒꯨꯝꯕ ꯌꯦꯟꯁꯥꯡ ꯈꯛꯇꯅꯤꯗ ꯑꯇꯩ ꯌꯥꯝ ꯊꯣꯏꯗꯣꯛꯄ ꯆꯥꯗꯦ
ꯑꯝ ꯌꯥꯝ ꯁꯥꯒ ꯁꯥꯕꯒ
ꯍꯣꯏ ꯅꯥꯍꯜꯗꯣ ꯆꯝꯐꯨꯠꯀꯨꯝꯕ ꯌꯥꯝ ꯆꯥꯅꯤꯡꯕꯀꯣ ꯑꯗꯨꯒꯤ ꯕꯖꯥꯔꯗ ꯊꯣꯛꯄꯅꯦꯕ ꯊꯣꯛꯑꯒ ꯑꯗꯨ ꯅꯨꯃꯤꯠꯇꯣ ꯌꯦꯟꯁꯥꯡꯅ ꯅꯥꯄꯤ ꯌꯥꯝ ꯊꯣꯛꯂꯝꯕ ꯍꯪꯒꯥꯝ ꯑꯗꯨꯗꯤ ꯀꯣꯕꯤ ꯃꯁꯣꯏ ꯀꯨꯝꯕ ꯌꯥꯝ ꯍꯋꯥꯏꯒꯤ ꯃꯅꯥ ꯗꯣ ꯍꯥꯋꯥꯢ ꯑꯁꯥꯡꯕꯒꯤ ꯃꯅꯥꯗꯣ ꯑꯗꯨꯒꯨꯝꯕꯥꯁꯨ ꯌꯥꯝ ꯊꯣꯛ ꯑꯗꯨꯗꯒꯤꯗꯤ ꯑꯁ ꯉꯥꯁꯤꯗꯤ ꯆꯥꯔꯦꯍꯦ ꯂꯩꯔꯁꯦꯅ ꯅꯥꯄꯤ ꯃꯌꯥꯝꯗꯣ ꯍꯣꯏ ꯅꯄꯤ ꯃꯌꯥꯝꯗꯣ ꯂꯩꯁꯜꯂꯦ ꯑꯗꯨꯒ ꯁꯥꯕꯒꯤ ꯀꯨꯏꯅ ꯊꯝꯕ ꯌꯥꯗꯦ ꯕꯗꯣ ꯑꯩꯈꯣꯏꯗꯤ ꯃꯤ ꯁꯨ ꯌꯥꯝ ꯂꯩꯇꯕꯅꯤꯅ ꯍꯥꯟꯅ ꯄꯨꯝꯊꯣꯛꯈꯤꯕ ꯑꯁ ꯄꯥꯝꯃꯨꯖꯥꯠꯅꯤ ꯄꯩꯁꯥ ꯃꯊꯪꯗꯗꯤ ꯈꯤꯇꯪ ꯈꯤꯇꯪ ꯂꯩꯔꯁꯦ
ꯍꯣꯏ ꯃꯤ ꯌꯥꯝꯗ꯭ꯔꯗꯤꯀꯣ ꯌꯥꯝ ꯊꯨꯅ ꯄꯨꯝꯒꯗꯕꯁꯦ ꯆꯤꯡꯗꯤ ꯌꯥꯝ ꯂꯩꯥꯁꯤꯜꯂꯨꯔ꯭ꯁꯨ ꯃꯥꯡꯕ
ꯍꯣꯏ ꯑꯩꯈꯣꯏꯁꯨ ꯕꯖꯥꯔ ꯄꯪꯄꯪ ꯊꯣꯛꯛꯇꯦꯕꯀꯣ ꯄꯥꯛ ꯊꯣꯛꯇꯦꯕ ꯑꯗꯨꯅ ꯊꯣꯛꯄꯗ ꯂꯩꯍꯧꯔꯁꯤ ꯁꯦ ꯁꯤꯅꯤ ꯄꯨꯝꯕꯒꯤ ꯋꯥꯈꯜꯗ ꯂꯩꯇ꯭ꯔꯦꯕ ꯆꯥꯅꯤꯡꯕꯒꯤ ꯋꯥꯈꯜꯗ ꯂꯩꯈ꯭ꯔꯕ ꯑꯌꯥꯝꯕ ꯍꯨꯟꯗꯣꯛꯈ꯭ꯔꯦ
ꯎꯝ ꯄꯝꯃꯨꯌꯦ
ꯍꯣꯏ ꯅꯣꯏꯗꯤ ꯀꯩꯀꯩ ꯌꯦꯟꯁꯥꯡ ꯆꯥꯔꯒ ꯂꯩꯕꯅꯣ
ꯑꯩꯈꯣꯏꯁꯨ ꯆꯞ ꯃꯥꯟꯅꯩꯗ ꯕꯖꯥꯔꯒꯤ ꯑꯦꯟꯁꯥꯡꯒ ꯏꯪꯈꯣꯜꯒꯤ ꯏꯟꯁꯥꯡꯒ
ꯍꯣꯏ
ꯆꯤꯡꯗꯗꯤ ꯏꯟꯁꯥꯡ ꯊꯥꯔꯛꯄ ꯌꯥꯗ꯭ꯔꯕꯅꯤꯅ ꯑꯗꯨꯝ ꯕꯖꯥꯔꯒꯤ ꯆꯥꯔꯦ
ꯑꯩ ꯍꯧꯖꯤꯛꯀꯥꯟꯗꯤ ꯀꯩꯅꯣ ꯌꯥꯝ ꯆꯥꯅꯤꯡꯉꯦ ꯎꯁꯣꯏ ꯑꯁꯣꯏ ꯑꯍꯥꯎꯕ ꯂꯩꯕꯗꯣ
ꯎꯝ
ꯑꯗ ꯌꯥꯝ ꯆꯥꯅꯤꯡꯉꯦ ꯑꯃꯨꯛꯨꯔꯛ ꯆꯥꯇ ꯉꯥꯏꯔꯤꯌꯦ ꯍꯟꯗꯛꯀꯤ
ꯎꯝꯝ ꯆꯥꯈ꯭ꯔꯦ ꯑꯩꯈꯣꯏꯗꯤ
ꯑꯣ ꯎꯠꯇꯤꯁꯨ ꯍꯥꯎꯕꯅꯦꯀꯣ ꯎꯁꯣꯏꯁꯦ
ꯎꯝ ꯍꯥꯎ ꯃꯅꯤ ꯐꯖꯅ ꯇꯧꯗ
ꯎꯠꯇꯤ ꯌꯥꯝ ꯆꯥꯅꯤꯡꯕ ꯑꯗꯣ ꯑꯩꯈꯣꯏꯗꯤ ꯌꯨꯝꯗꯁꯨ ꯂꯩꯇꯕꯅꯤꯅ ꯃꯅꯥ ꯃꯁꯤꯡꯁꯨ ꯈꯔ ꯋꯥꯠꯂꯦ ꯑꯗꯨꯒ ꯊꯣꯡꯅꯕ ꯗ ꯁꯤꯗꯤꯅꯅꯤ ꯉꯥꯏ ꯀꯨꯝꯕꯁꯨꯀꯣ
ꯑꯥ
ꯈꯔ ꯅꯨꯡꯉꯥꯏꯔꯣꯏꯗꯕ
ꯎꯝ
ꯌꯨꯝꯗ ꯂꯩꯕꯗꯤ ꯎꯇꯤꯒꯤꯗꯤ ꯃꯅꯥꯗꯣ ꯄꯪꯌꯥ ꯌꯥꯕꯅꯤꯅꯀꯣ ꯌꯨꯝꯗꯗꯤ ꯄꯪꯍꯧ ꯍꯧꯕꯅꯤꯅ
ꯑꯩꯗꯤ ꯑꯗꯨꯒꯨꯝꯕꯗꯨ ꯅꯠꯇꯕꯤꯗ ꯀꯩꯅꯣꯗꯣ ꯑ ꯂꯩꯕꯥꯛꯇ ꯍꯧꯕ ꯑꯃꯗꯣ ꯀꯥꯎꯈ꯭ꯔꯦꯅꯦ ꯃꯥꯃꯤꯡꯗ
ꯑꯣ
ꯀꯥꯈꯔꯦꯅꯦ
ꯑꯗꯨꯝ ꯍꯥꯏꯔꯛꯑꯣ
ꯀꯥꯎꯕꯒꯤꯦꯅꯤꯅꯦ
ꯑꯩꯗꯤ ꯎꯠꯇꯤ ꯍꯥꯏꯔꯗꯤ ꯑꯗꯨꯝ ꯈꯥꯏꯒꯦꯗ
ꯂꯩꯕꯥꯛꯇꯒꯤ ꯐꯥꯎꯔꯛꯄꯗꯣ ꯁꯥꯇꯤꯟꯗꯧꯅ ꯇꯧꯕꯗꯨꯣ
ꯂꯩꯕꯥꯛꯇꯒꯤ ꯍꯔ ꯄ ꯁꯇꯗꯅ ꯑꯣ ꯍꯥꯎꯕ꯭ꯔꯣ
ꯍꯥꯎꯋꯦꯗꯨꯗꯤ ꯊꯨꯝꯃꯒ
ꯑꯣ ꯅꯪ ꯍꯥꯏꯁꯦ ꯀꯩꯅꯣꯔꯣ ꯎꯝ ꯑꯁ ꯑꯁꯨ
ꯆꯦꯡꯒꯨꯞ ꯍꯥꯏꯕ꯭ꯔꯥ ꯁꯨꯃ ꯍꯥꯏꯗꯥꯏꯅꯦ ꯑꯝ ꯍꯣꯏ ꯆꯅꯤꯡꯉꯦ
ꯑꯗ ꯑꯐ ꯍꯁ꯭ꯔꯔꯤ ꯍꯟꯗꯀꯤꯦ
ꯌꯥꯝ ꯄꯥꯝꯃꯨꯋꯦ ꯅꯍꯥꯟ ꯑꯩ ꯈꯨꯟ ꯆꯠꯄꯅꯦꯕꯀꯣ
ꯑꯥ
ꯑꯗꯨꯗ ꯑꯩꯈꯣꯏ ꯍꯦꯛ ꯌꯨꯝꯒꯤ ꯃꯈꯥꯗꯀꯣ ꯍꯤꯡꯒꯣꯜ ꯃꯆꯥ ꯑꯃ ꯂꯩꯌꯦ ꯑꯗꯨꯒꯤ ꯅꯥꯀꯟꯗ ꯆꯦꯡꯒꯨꯝ ꯑꯗꯣ ꯌꯥꯝ ꯊꯧꯔꯝꯕ ꯃꯥꯜꯂꯦꯕꯀꯣ ꯑꯩꯈꯣꯏꯗꯤ ꯈꯪꯗꯕ ꯑꯗꯨꯒ ꯑꯩꯈꯣꯏ ꯑꯗꯨ ꯅꯨꯃꯤꯠꯇꯣ ꯑꯩꯈꯣꯏ ꯗꯗꯥꯗꯣ ꯀꯨꯝꯃꯒꯀꯣ ꯑꯁ ꯁ꯭ꯋꯥꯏꯗꯁꯦ ꯀꯩꯅꯣ ꯆꯤꯡꯒꯨꯝ ꯃꯅꯝ ꯅꯝꯕꯒꯨꯝ ꯇꯧꯋꯤꯗ ꯍꯥꯏꯔꯒ ꯆꯠꯈ꯭ꯔꯕ ꯑꯃꯁꯨ ꯑꯗꯨꯒ ꯑꯩꯈꯣꯏ ꯈꯨꯟꯒꯤ ꯃꯤꯁꯤꯡ ꯂꯝꯕꯤꯗ ꯆꯠ ꯆꯠꯄꯗ ꯑꯩꯈꯣꯏ ꯌꯨꯝ ꯌꯦꯡꯈꯠꯂꯛꯄꯗ ꯎꯕ ꯃꯥꯜꯂꯦꯕꯀꯣ ꯑꯗꯨꯒ ꯅꯨꯄꯤ ꯑꯃ ꯂꯥꯛꯄ ꯑꯩꯈꯣꯏꯗ ꯂꯥꯛꯑꯒ ꯎꯝ ꯏꯁꯤꯡ ꯊꯛꯀꯦ ꯍꯥꯏꯔꯒ ꯊꯛꯑꯒ ꯀꯣꯝꯃꯗꯣ ꯑꯩꯈꯣꯏ ꯍꯤꯡꯒꯣꯜꯗ ꯀꯣꯝꯈ꯭ꯔꯕꯥꯁ
ꯑ
ꯑꯗꯨꯒ ꯃꯥꯗꯣ ꯍꯣꯏ ꯑꯁ ꯌꯥꯝꯃꯤꯍꯦ ꯌꯥꯝ ꯆꯥꯎꯁꯨ ꯆꯥꯎꯈ꯭ꯔꯦꯕ
ꯑꯁ ꯌꯦꯟꯁꯨ ꯌꯦꯟꯕꯤꯗꯕ
ꯅꯦ ꯃꯥꯗꯣ ꯑꯁ ꯇꯦꯡꯉꯣꯝꯗ ꯑꯦ ꯑꯇꯩ ꯑꯇꯩꯗꯤ ꯌꯦꯟꯕ ꯌꯥꯏꯌꯦ ꯁꯦꯡꯒꯣꯝꯗꯤ ꯌꯦꯟꯕ ꯌꯥꯗꯦ ꯍꯥꯏꯔꯒ ꯅꯣꯛꯑꯒ ꯆꯠ
ꯑ ꯄꯝꯨꯍꯦ
ꯏꯅꯥꯎꯅꯨꯄꯤ ꯑꯃꯁꯨ ꯂꯩꯕꯀꯣ ꯑꯩꯈꯣꯏ ꯑꯃ ꯃꯥꯁꯨ ꯃꯥꯒꯤ ꯀꯥꯡꯉꯧ ꯆꯥꯅꯕ ꯑꯅꯤ ꯈꯛꯇ ꯄꯤꯔꯝꯃꯦ ꯑꯆꯧꯕ
ꯎꯝ ꯅꯪꯁꯨ ꯂꯥꯏꯒꯤ ꯀꯠꯇ꯭ꯔꯤ ꯍꯥꯏꯌ ꯌꯥꯗ꯭ꯔꯣ
ꯑ ꯌꯥꯝ ꯄꯥꯝꯃꯨ ꯖꯥꯅꯤ ꯍꯥꯏꯗꯤ ꯑꯩꯈꯣꯏ ꯌꯨꯝ ꯃꯅꯥꯛꯇꯒꯤ ꯂꯧꯈꯤꯕꯅꯤꯅꯀꯣ ꯑꯇꯣꯞꯄ ꯃꯐꯝꯗꯒꯤ ꯑꯣꯏꯔꯗꯤ ꯀꯔꯤꯁꯨ ꯀꯥꯏꯗꯕ ꯑꯁ
ꯑꯁ ꯅꯣꯏꯒꯤ ꯑꯁꯣꯏꯕꯅꯤꯅꯦ ꯃꯤ ꯃꯅꯝꯗ ꯃꯅꯝꯗ ꯈꯪꯉꯣꯅ ꯄꯤꯈ꯭ꯔꯕꯅꯦꯕ
ꯍꯣꯏ ꯑꯁ ꯄꯥꯝꯃꯨꯋꯦ ꯑꯩꯅ ꯍꯥꯏꯕ ꯑꯩꯈꯣꯏ ꯑꯌꯥꯝꯕꯗ ꯅꯪ ꯉꯁꯥꯏ ꯅꯝꯃꯦ ꯍꯥꯏꯕꯗꯨꯗ ꯌꯦꯡꯉꯝꯃꯗꯤ ꯐꯒꯗꯕ ꯀꯣꯟꯅ ꯑꯩꯈꯣꯏꯁꯨ ꯑꯗꯨꯗ ꯃꯄꯥꯟꯗ ꯑꯩꯈꯣꯏ ꯃꯤ ꯃꯌꯥꯝ ꯐꯝꯃꯒ ꯋꯥꯔꯤ ꯁꯥꯟꯅꯔꯒ ꯅꯨꯡꯉꯥꯏꯔꯒ ꯂꯩꯕ ꯃꯇꯝꯕ ꯑꯗꯨ ꯍꯥꯏꯗꯤ ꯆꯦꯡꯒꯨꯝꯗꯨꯁꯨ ꯀꯣ ꯑ ꯂꯧ ꯌꯥꯔꯕ ꯃꯇꯝꯗꯣ ꯍꯥꯏꯗꯤ ꯁꯥꯠꯄ ꯂꯣꯏꯈ꯭ꯔꯦꯕꯀꯣ ꯍꯣꯏ ꯐꯖꯕ ꯃꯇꯝꯗꯣ ꯑꯗꯨꯗꯅꯦꯕ ꯌꯥꯝ ꯄꯥꯝꯃꯈ꯭ꯔꯦ ꯍꯧꯖꯤꯛ ꯃꯤꯠꯇ ꯎꯑꯦ ꯑꯩ ꯋꯥꯔꯤ ꯁꯥꯔꯤ